ꯇꯥꯏꯌꯦꯀꯣ ꯅꯪꯗꯤ ꯆꯥꯛ ꯆꯥꯔꯕꯣ ꯍꯧꯖꯤꯛꯇꯤ
ꯑ ꯍꯧꯖꯤꯛꯇ ꯆꯥꯕ ꯂꯣꯏꯗ ꯉꯥꯏꯔꯤ
ꯑꯁ ꯅꯪ ꯆꯥꯗ꯭ꯔꯤ ꯅꯪꯒꯤꯁꯦ ꯆꯥꯕ ꯂꯣꯏꯔꯒ ꯑꯃꯨꯛꯀ ꯇꯨꯝꯅꯤꯡꯔꯛꯄꯗꯣ ꯇꯧꯕ ꯃꯥꯜꯂꯦ
ꯑ ꯐꯃꯨꯡꯗ ꯑꯃꯨꯛ ꯍꯤꯞꯄꯤꯅꯦ ꯁꯟꯗꯦꯅꯤꯅ ꯊꯕꯛ ꯂꯩꯇꯕꯅꯤꯅ
ꯎꯝ ꯑꯩꯈꯣꯏꯗꯤ ꯆꯥꯗꯔ꯭ꯤꯗꯥ ꯑꯥ ꯊꯣꯡꯁꯨ ꯊꯣꯡꯗꯔ꯭ꯤ ꯑꯩꯈꯣꯏ
ꯀꯥꯔꯤ ꯃꯊꯦꯜ ꯊꯣꯡꯕꯤꯈ꯭ꯔꯦ
ꯉꯁꯤꯁꯦ ꯑꯩꯈꯣꯏꯁꯦ ꯆꯝꯐꯨꯠꯒ ꯑꯣꯝꯂꯦꯠꯅ ꯑꯌꯥꯝꯕ ꯆꯥꯕꯅꯤꯅꯀꯣ ꯑꯗꯨꯝ ꯆꯝꯐꯨꯠꯀꯥ ꯑꯣꯝꯂꯦꯠ ꯑꯗꯨꯝ ꯇꯧꯋꯦ
ꯉꯁꯤꯁꯦꯀꯣ ꯎꯝ ꯍꯥꯏꯌꯣ ꯍꯥꯏꯌꯣ ꯉꯁꯤꯁꯦ ꯑꯌꯨꯛ ꯉꯟꯇꯥ ꯑꯗꯨꯝ ꯁꯥꯏꯌꯦꯕ ꯅꯨꯃꯤꯠꯁꯦ ꯀꯃꯥꯏꯅ ꯂꯦꯟꯗꯣꯏꯅꯣ ꯈꯪꯗ꯭ꯔꯦ
ꯑꯩꯈꯣꯏꯒꯤꯗꯤ ꯁꯥꯗꯦ ꯅꯨꯡꯁꯤꯠ ꯑꯗꯨꯝ ꯁꯤꯠꯂꯤ
ꯎꯝ ꯐꯥꯒꯤ ꯐꯥꯒꯤꯗꯒꯤ ꯀꯔꯤꯅꯣ
ꯐꯪꯒꯤ ꯐꯪꯒꯤꯗꯒꯤ ꯇꯨꯝꯊꯥꯒꯗꯧꯔꯦ ꯑꯩ
ꯑ ꯇꯧꯅꯣ ꯇꯧꯅꯨꯀꯣ
ꯃꯩꯗꯤ ꯂꯥꯛꯄ꯭ꯔꯥ ꯅꯣꯏꯗ
ꯎꯝ ꯃꯩꯗꯤ ꯂꯥꯛꯑꯦ
ꯑꯁ ꯈꯈꯣꯏꯗꯗꯤ ꯉꯔꯥꯡ ꯅꯨꯡꯗꯥꯡ ꯑꯃ ꯂꯥꯛꯇꯦ
ꯑꯣ ꯃꯩ ꯂꯥꯛꯑꯦ ꯑꯗꯣ ꯐꯦꯟ ꯑꯃꯨꯛꯀ ꯎꯡꯉꯁꯨꯀꯣ ꯂꯣꯛ ꯈꯨꯒꯦ ꯑꯃꯨꯛꯀ ꯇꯧꯕ ꯁꯥꯏ ꯍꯥꯏꯅ ꯐꯦꯟꯁꯨ ꯄꯪꯎꯟꯗ ꯎꯟꯉꯤ ꯑ ꯌꯥꯗꯕꯗꯨ ꯀꯣ
ꯆꯠꯐꯝꯁꯨ ꯂꯩꯇꯕ ꯁꯥꯃꯟꯕꯒꯤ
ꯍꯣꯏ ꯑꯗꯣ ꯉꯁꯤꯁꯦ ꯅꯣꯡꯃꯥꯏꯖꯤꯡ ꯑꯣꯏꯕꯅꯤꯅꯀꯣ ꯃꯔꯨꯞ ꯃꯄꯥꯡ ꯆꯞ ꯃꯥꯟꯅꯕ ꯂꯩꯔꯗꯤ ꯀꯣꯏꯕ ꯆꯠꯄ ꯅꯨꯡꯉꯥꯏꯗꯣꯏꯅꯦꯕ
ꯑꯗꯨꯅꯦ ꯏꯃꯥꯟꯅꯕꯤꯈꯣꯏꯁꯨ ꯈꯨꯟꯗ ꯂꯩꯇꯕ ꯑꯩꯁꯨ ꯕꯣꯔꯤꯡ ꯌꯥꯝ ꯆꯨꯋꯦ ꯎꯝ ꯑꯗꯨꯅꯦ
ꯑꯗꯨꯝ ꯌꯨꯝꯗ ꯃꯇꯝ ꯂꯦꯟꯕ ꯇꯥꯔꯦꯅꯦ ꯅꯪ
ꯎꯝ ꯂꯦꯟꯕ ꯇꯥꯔꯦ
ꯍ ꯑꯁ ꯑꯩꯗꯤ ꯊꯦꯡꯅ ꯍꯧꯒꯠꯂꯦ ꯉꯁꯤꯁꯦ ꯅꯣꯏꯗꯤ ꯉꯟꯇꯥ ꯍꯧꯒꯠꯄ ꯃꯥꯜꯂꯦ
ꯎ ꯑꯗꯨꯝ ꯈꯔ ꯉꯟꯅ ꯍꯧꯒꯠꯂꯦꯗ ꯑꯗꯨꯝ ꯐꯔ꯭ꯤꯗ ꯂꯩꯕ꯭ꯔꯣ ꯅꯪꯁꯨ
ꯉꯁꯤꯔꯥ
ꯎꯝ ꯑꯇꯩꯥ ꯅꯨꯃꯤꯠ
ꯑ ꯑꯗꯩ ꯑꯁ ꯍꯌꯦꯡꯗꯒꯤꯗꯤ ꯁ꯭ꯀꯨꯜ ꯆꯠꯄ ꯑꯃꯨꯛ ꯍꯧꯔꯅꯤ
ꯑꯣꯥ
ꯉꯔꯥꯡ ꯐꯥꯎꯗꯤ ꯑꯗꯨꯝ ꯑꯩꯈꯣꯏ ꯁꯝꯃꯔ ꯚꯦꯀꯦꯁꯟ ꯐꯪꯕꯅꯤꯅꯀꯣ꯫
ꯑꯥ꯫
ꯑꯗꯨꯝ ꯂꯩꯌꯦꯕ ꯑꯗꯣ ꯍꯌꯦꯡꯗꯩꯗꯤ ꯑꯃꯨꯛꯀ ꯑꯁ ꯑꯌꯨꯛ ꯑꯉꯟꯕꯗ ꯍꯧꯒꯠꯂꯒ ꯊꯕꯛ ꯑꯃꯨꯛꯀ ꯆꯤꯜꯂꯛꯈ꯭ꯔꯅꯤ꯫
ꯑꯗꯨꯅꯦ ꯌꯨꯝꯒꯤ ꯊꯕꯛꯁꯨ ꯑꯃꯨꯛ ꯇꯧꯗ ꯌꯥꯗꯕ꯫ ꯁ꯭ꯀꯨꯜꯒꯤꯁꯨ ꯑꯃꯨꯛ ꯇꯧꯑ ꯇꯧꯗ꯭ꯔꯗꯤ ꯌꯥꯗꯕ꯫
ꯇꯧꯋꯦ ꯇꯧꯋꯦ ꯑꯩꯁꯨ ꯑꯌꯨꯛ ꯉꯟꯇꯥ ꯍꯧꯒꯠꯂꯅꯤ ꯆꯥꯛ ꯌꯦꯟꯁꯥꯡ ꯊꯣꯡꯉꯅꯤ ꯊꯕꯛ ꯂꯣꯏꯅ ꯂꯩꯗꯅ ꯑꯈꯣꯏ ꯌꯨꯝ ꯑꯃꯅꯦ ꯍꯥꯏꯅ ꯑꯗꯨꯝ ꯂꯩꯕꯅꯤꯅꯀꯣ꯫
ꯎꯝ꯫
ꯑ ꯊꯕꯛꯁꯨ ꯈꯔ ꯁꯦꯡꯗꯣꯛ ꯈꯣꯠꯇꯣꯛꯅꯕ ꯑꯗꯨꯝ ꯂꯩꯌꯦꯗꯅ꯫
ꯑꯥꯎ꯫
ꯇꯧꯕꯤꯔꯅꯤ ꯁ꯭ꯀꯨꯜꯗꯣ ꯄꯨꯡ ꯅꯤꯄꯥꯟ ꯀꯣ ꯄꯨꯡ ꯅꯤꯄꯥꯟꯗ ꯁ꯭ꯀꯨꯜ ꯌꯧꯅꯕꯅꯦꯅꯕ꯫ ꯑꯁ ꯑꯗꯨꯗ ꯑꯩ ꯏꯅꯥꯎꯅꯨꯄꯥꯒ ꯀꯣ ꯍꯥꯊꯨ ꯍꯥꯊꯨ ꯍꯥꯊꯨ ꯃꯨꯛꯀ ꯆꯦꯜꯂꯅꯤ꯫ ꯑꯗꯣ ꯁ꯭ꯀꯨꯜ ꯆꯠꯂꯅꯤ ꯍꯦꯛ ꯍꯜꯂꯛꯑꯦꯗꯅ ꯑꯩꯈꯣꯏꯗꯤ ꯄꯨꯡ ꯑꯅꯤ ꯑꯗꯨꯋꯥꯏ ꯂꯣꯏꯁꯤꯟ ꯂꯕꯥ
ꯑꫭ꯫
ꯑꯗꯣ ꯄꯨꯡ ꯑꯅꯤꯗ ꯂꯣꯏꯕꯗꯣ ꯁ꯭ꯀꯨꯜꯗꯤ ꯑꯗꯨꯝ ꯅꯛꯄꯅꯤꯅꯀꯣ꯫ ꯄꯨꯡ ꯈꯔ ꯂꯩꯔꯗꯤ ꯄꯨꯡ ꯑꯅꯤꯒ ꯃꯤꯅꯤꯠ ꯀꯨꯟꯒꯨꯝꯕꯗ ꯌꯨꯝꯗ ꯑꯗꯨꯝ ꯂ ꯑꯃꯨꯛꯀ ꯂꯥꯛꯈ꯭ꯔꯅꯤꯕ꯫ ꯑꯁ ꯑꯗꯨꯗꯒꯤꯗꯤ ꯏꯔꯨꯅꯕ ꯅꯠꯇ꯭ꯔꯒ ꯏꯔꯨꯗ꯭ꯔꯁꯨ ꯐꯤ ꯁꯨꯅꯕ ꯈꯣꯠꯅꯕꯁꯤꯡꯗꯣ ꯇꯧꯔꯅꯤ ꯑꯗ ꯑꯃꯨꯛꯀ ꯑꯃꯨꯛꯀ ꯇꯨꯏꯁꯟꯗꯣ ꯄꯨꯡ ꯃꯔꯤꯗ ꯂꯥꯛꯇꯣꯏꯅꯦꯕ ꯑꯗꯨ ꯂꯥꯛꯇ꯭ꯔꯤꯉꯩꯗꯒꯤ ꯑꯄꯤ ꯁꯨꯕ ꯈꯣꯠꯄ ꯈꯔ ꯈꯔꯗꯨꯀꯣ꯫
ꯎꯝ꯫
ꯑꯃꯨꯛꯀ ꯇꯧꯔꯅꯤ ꯇꯨꯏꯁꯟ ꯂꯥꯛꯈ꯭ꯔꯦ ꯍꯥꯏꯔꯗꯤ ꯍꯧꯖꯤꯛꯇꯤ ꯑꯦꯛꯖꯥꯝ ꯃꯣꯏ ꯂꯣꯏꯅꯕꯅꯤꯅ ꯈꯔ ꯁꯨꯇꯤ ꯉꯟꯅ ꯊꯥꯏꯑꯦꯕꯥ꯫ ꯑꯦꯛꯖꯥꯝ ꯃꯇꯝꯒꯨꯝꯕꯗꯤ ꯑꯩꯅ ꯁꯨꯇꯤ ꯃꯣꯏ ꯊꯥꯕꯗꯨ ꯄꯨꯡ ꯃꯔꯤꯗ ꯍꯧꯕꯗꯣ ꯄꯨꯡ ꯎꯪ ꯇꯔꯦꯠ ꯃꯈꯥꯏ꯫ ꯅꯤꯄꯥꯜꯒꯨꯝꯕꯗꯀꯣ ꯊꯥꯗꯣꯛꯑꯦꯕ꯫ ꯑꯁ ꯑꯩꯅ ꯋꯥꯕꯁꯤꯗꯤꯀꯣ ꯑꯗꯨ ꯃꯇꯝꯗ꯫
ꯑꯗꯨꯅꯦ ꯎꯝ ꯅꯪ ꯄꯨꯡ ꯃꯔꯤꯗ ꯇꯨꯏꯁꯟ ꯂꯧꯔꯤꯗꯣ ꯃꯣꯏ ꯀꯔꯤꯝꯇ ꯍꯥꯏꯔꯛꯇ꯭ꯔꯣ ꯊꯦꯡꯉꯦ ꯂꯧꯋꯦ ꯍꯥꯏꯅ ꯍꯥꯏꯗ꯭ꯔꯣ꯫
ꯃꯔꯤꯗ ꯂꯧꯕꯗꯨꯔꯥ ꯑ ꯍꯥꯏꯗꯦꯗ꯫
ꯑꯁ ꯑꯩꯈꯣꯏꯗꯗꯤ ꯎꯝ ꯌꯥꯗꯦ ꯑꯩꯈꯣꯏꯗ ꯑꯈꯣꯏꯗꯤ ꯑꯩ ꯎ ꯁ꯭ꯀꯨꯜ ꯍꯜꯂꯛꯄꯗꯣ ꯄꯨꯡ ꯑꯅꯤ ꯃꯈꯥꯏ ꯍꯦꯜꯂꯦꯕ ꯑꯗꯨꯗ ꯍꯥꯏꯗꯤ ꯄꯨꯡ ꯑꯍꯨꯝꯗꯒꯤ ꯂꯧꯕ ꯍꯧꯔꯅꯤ ꯑꯗꯨ ꯄꯨꯡ ꯑꯍꯨꯝꯗꯒꯤ ꯃꯣꯏ ꯈꯪꯗ꯭ꯔꯤꯐꯥꯎ ꯑꯗꯨꯝ ꯂꯧꯋꯦ ꯑꯩꯗꯤ꯫ ꯑꯁ ꯑꯗꯨ ꯅꯠꯇ꯭ꯔꯗꯤ ꯊꯦꯡꯅ ꯂꯧꯔꯗꯤ ꯃꯣꯏ ꯉꯥꯡꯉꯦꯕ꯫
ꯑꯣ ꯑꯩꯈꯣꯏꯗꯤꯀꯣ
ꯎꯝ
ꯎꯝ ꯑꯉꯥꯡꯁꯤꯡꯗꯨꯁꯨ ꯄꯨꯡ ꯑꯍꯨꯝ ꯍꯦꯜꯂꯒ ꯁ꯭ꯀꯨꯜ ꯍꯜꯂꯛꯑꯦ ꯍꯥꯏꯌꯦꯕ
ꯎꯝ ꯎꯝ
ꯑꯗꯨꯒꯤ ꯑꯥ ꯑꯍꯨꯝ ꯃꯈꯥꯏꯗ ꯍꯧꯗꯣꯏꯕꯁꯨ ꯃꯣꯏ ꯄꯣꯊꯥꯕ ꯃꯇꯝ ꯂꯩꯇꯕꯅꯤꯅꯀꯣ
ꯎꯝ
ꯃꯣꯏ ꯈꯔꯕꯨꯗꯤ ꯀ꯭ꯂꯥꯁ ꯅꯦꯝꯕ ꯈꯣꯏꯗꯤ ꯀ꯭ꯂꯥꯁ ꯆꯥꯎ ꯀ꯭ꯂꯥꯁ ꯑꯃ ꯑꯅꯤ ꯀꯥꯕꯨ ꯑꯩꯈꯣꯏꯒꯨꯝꯕꯗꯤ ꯀꯩꯅꯣ ꯇꯧꯋꯦꯕ ꯃꯣꯏꯗꯤ ꯄꯨꯡ ꯑꯃ ꯍꯦꯜꯂꯒ ꯑꯗꯨꯝ ꯍꯜꯂꯛꯈ꯭ꯔꯦꯕ ꯑꯗꯣ ꯀ꯭ꯂꯥꯁ ꯈꯔ ꯀꯩꯅꯣ ꯇꯧꯕ ꯈꯣꯏꯗꯨꯗꯤ ꯁ꯭ꯀꯨꯜ ꯃꯣꯏꯗꯤ ꯁ꯭ꯀꯨꯜ ꯂꯥꯞꯄꯅꯤꯅꯀꯣ ꯁ꯭ꯀꯨꯜꯗꯣ ꯂꯣꯏ ꯆꯞ ꯃꯥꯟꯅꯗꯦꯕ ꯁ꯭ꯀꯨꯜ ꯇꯣꯉꯥꯟ ꯇꯣꯉꯥꯟꯕꯅꯤꯅ ꯃꯣꯏ ꯈꯔ ꯊꯦꯡꯅ ꯍꯜꯂꯛꯄ ꯑꯗ ꯃꯣꯏꯁꯨ ꯉꯥꯏꯗ꯭ꯔꯗꯤ ꯌꯥꯗꯕꯅꯤꯅꯀꯣ
ꯎꯝ ꯑꯩꯈꯣꯏꯗꯗꯤ ꯁ꯭ꯀꯨꯜ ꯑꯌꯥꯝꯕꯁꯦ ꯄꯨꯡ ꯑꯅꯤ ꯁ꯭ꯋꯥꯏꯗ ꯑꯗꯨꯝ ꯂꯣꯏꯌꯦ ꯑꯗꯨꯒ ꯁ꯭ꯀꯨꯜ ꯕꯦꯟꯁꯨ ꯂꯩꯕꯅꯤꯅꯀꯣ ꯑꯣ ꯑꯗꯨꯝ ꯄꯨꯡ ꯃꯈꯥꯏ ꯐꯥꯎ ꯆꯠ ꯇꯦꯕ ꯃꯣꯏ ꯀꯩꯅꯣ ꯇꯧꯕꯗꯣ ꯁ꯭ꯀꯨꯜ ꯂꯣꯏꯔꯒ ꯍꯜꯂꯛꯄꯗꯣ
ꯑꯣ ꯑꯣ ꯑꯩꯈꯣꯏ ꯎꯝ ꯁ꯭ꯋꯥꯏꯗ ꯂꯩꯕ ꯑꯉꯥꯡꯁꯤꯡꯅꯦ ꯚꯦꯟꯗꯁꯨ ꯆꯠꯂꯦꯕꯀꯣ ꯑꯗꯣ ꯃꯣꯏꯅ ꯌꯨꯝ ꯌꯧꯕꯗꯣ ꯑꯥ ꯑꯍꯨꯝ ꯃꯈꯥꯏ ꯇꯥꯗ꯭ꯔꯤꯉꯩꯗꯤ ꯑꯗꯨꯝ ꯌꯧꯋꯦ ꯍꯥꯏꯌꯦꯕ
ꯎꯝ ꯃꯣꯏ ꯄꯦꯔꯦꯟꯁꯤꯡꯁꯨ ꯀꯩꯅꯣ ꯇꯧꯕꯒꯤꯅꯤ ꯃꯣꯏꯒꯤꯗꯤ ꯑꯟꯗꯔꯁꯇꯦꯟꯗꯤꯡ ꯈꯔ ꯂꯩꯕꯒꯤꯅꯤ ꯑꯉꯥꯡꯗ ꯑꯗꯨꯝ ꯂꯥꯏꯔꯤꯛꯇ ꯀꯩꯅꯣ ꯇꯧꯔꯗꯤ ꯌꯥꯗꯦ ꯍꯥꯏꯕꯒꯤ ꯑꯟꯗꯔꯁꯇꯦꯟꯗꯤꯡ ꯂꯩꯕꯒꯤꯅꯦ ꯑꯩꯈꯣꯏꯅꯗꯤ ꯑꯁ ꯀꯥꯏꯗꯒꯤ ꯂꯥꯏꯔꯤꯛ ꯂꯥꯏꯔꯤꯛ ꯂꯥꯏꯔꯤꯛ ꯈꯛꯇ ꯇꯧꯔꯒ ꯂꯩꯔꯦ ꯑꯣꯏꯁꯨ ꯑꯣꯏꯔꯣꯏꯗꯧꯗ ꯎꯝ
ꯑꯗꯣ ꯁꯝꯃꯔ ꯃꯇꯝ ꯅꯨꯡꯁꯥ ꯁꯥꯕ ꯃꯇꯝꯗꯗꯤꯀꯣ ꯄꯨꯡ ꯄꯨꯡ ꯅꯨꯡꯁꯥ ꯁꯥꯕ ꯅꯨꯡꯁꯥ ꯁꯥꯕ ꯃꯇꯝꯗꯗꯤ ꯄꯨꯡ ꯑꯅꯤ ꯑꯍꯨꯝꯒꯨꯝꯕꯗ ꯂꯧꯔꯗꯤꯀꯣ ꯑꯩꯈꯣꯏꯒꯤ ꯁꯥꯔꯒ ꯂꯥꯏꯔꯤꯛ ꯄꯥꯕ ꯉꯝꯃꯔꯣꯏ
ꯎꯝ ꯑꯗꯨꯅꯦ ꯑꯩꯗꯤ ꯀꯩꯅꯣ ꯇꯧꯕ ꯎꯝ ꯇꯨꯏꯁꯟꯗꯣ ꯕꯦꯁ ꯑꯅꯤ ꯈꯥꯏꯗꯣꯛꯑꯒ ꯂꯧꯕ ꯑꯩ ꯎꯝ ꯁ꯭ꯀꯨꯜꯗ ꯃꯣꯏ ꯅꯔꯖꯔꯤ ꯀꯦ ꯖꯤꯗꯤ ꯑꯗꯨꯝ ꯍꯥꯐ ꯗꯦ ꯉꯥꯛꯇꯅꯤꯗꯅ ꯑꯗꯨꯒꯤ ꯁ꯭ꯀꯨꯜꯗꯁꯨ ꯑꯃꯨꯛ ꯌꯨꯝꯗꯁꯨ ꯑꯃꯨꯛ ꯂꯧꯕ ꯑꯗꯨꯒꯤ ꯑꯁ ꯌꯥꯝ ꯋꯥꯏꯗ ꯍꯟꯗꯛꯇꯤ ꯀꯩꯅꯣ ꯇꯧꯔꯔꯣꯏ ꯍꯣꯁꯇꯦꯜ ꯂꯩꯔꯅꯤꯅꯀꯣ
ꯑꯣ ꯑꯣ
ꯑꯗꯨ ꯁ꯭ꯀꯨꯜꯗꯇꯪ ꯂꯧꯔꯅꯤ ꯍꯟꯗꯛꯇꯤ
ꯇꯨꯏꯁꯟ ꯂꯧꯕꯁꯨ ꯀꯣ ꯋꯥꯗꯤ ꯋꯥꯕꯅꯦꯀꯣ ꯑꯩꯈꯣꯏꯁꯦ ꯇꯧ
ꯊꯣꯛꯑꯗꯤ ꯑꯗꯨꯝ ꯈꯔꯕꯨꯗꯤ ꯑꯗꯨꯝ ꯅꯨꯡꯉꯥꯏꯌꯦ ꯑꯗꯣ ꯑꯁ ꯑꯉꯥꯡ ꯈꯔ ꯄꯦꯟꯁꯤꯜ ꯄꯥꯏꯕ ꯍꯩꯇꯕ ꯐꯥꯎ ꯂꯩꯕꯁꯤꯗꯅꯦ ꯑꯩꯅ ꯈ꯭ꯋꯥꯏꯗꯩ ꯇꯜꯂꯤꯁꯦ
ꯑꯗꯨꯒꯨꯝꯕꯗꯨꯗꯤ ꯈꯔ ꯀꯩꯅꯣ ꯇꯧꯋꯣ ꯆꯥꯔꯖ ꯈꯔ ꯌꯥꯝ ꯂꯧꯋꯣ
ꯌꯥꯗꯦꯅꯦ ꯃꯣꯏꯅ
ꯑꯗꯣ ꯇꯧꯋꯣ
ꯑꯁ ꯉꯥꯡꯅꯕ ꯌꯥꯝ ꯂꯨꯋꯦ ꯑꯁꯤꯗ ꯂꯩꯔꯤꯕ ꯄꯦꯔꯦꯟꯁꯁꯤꯡꯁꯦ
ꯑꯣ ꯃꯣꯏꯅ ꯑꯟꯗꯔꯁꯇꯦꯟ ꯇꯧꯗ꯭ꯔꯗꯤꯀꯣ ꯈꯔꯗꯤ ꯋꯥꯒꯅꯤꯗ
ꯑꯦꯞꯁꯦꯟ ꯇꯧꯔꯦ ꯃꯣꯏꯒꯤꯗꯣ ꯑꯦꯞꯁꯦꯟ ꯐꯥꯏꯃꯨꯛ ꯂꯧꯗ꯭ꯔꯗꯤ ꯁ꯭ꯀꯨꯜ ꯀꯥꯔꯛꯑꯔꯣꯏꯗꯅ ꯑꯗꯨꯒꯤ ꯑꯦꯞꯁꯦꯟ ꯐꯥꯏꯟ ꯂꯧꯔꯒꯅ ꯑꯦꯞꯁꯦꯟ ꯐꯥꯏꯟ ꯂꯧ ꯀꯔꯤꯒꯤ ꯂꯧꯕ꯭ꯔꯥ ꯂꯧꯗ꯭ꯔꯁꯨ ꯌꯥꯕꯗꯨꯕꯨ ꯍꯥꯏꯅ ꯑꯃꯨꯛ ꯀꯣꯝꯄ꯭ꯂꯦꯟ ꯇꯧꯔꯛꯑꯅꯤ ꯑꯩ ꯃꯇꯥ ꯑꯃꯅꯦ ꯃꯣꯏ ꯄꯦꯔꯦꯟꯁꯁꯤꯡꯁꯦ ꯑꯁ
ꯑꯁ ꯌꯨꯅꯤꯗ ꯅꯣꯏꯒꯤ ꯃꯐꯝꯅꯤ ꯑꯗꯨꯃꯥꯏꯅ ꯇꯧꯔꯗꯤ
ꯎꯝ ꯍꯥꯏꯕꯗꯤ ꯁ꯭ꯀꯨꯜ ꯑꯃ ꯐꯣꯔꯝ ꯇꯧꯔꯗꯤ ꯁ꯭ꯀꯨꯜ ꯑꯇꯣꯞ ꯑꯇꯣꯞꯄꯁꯨ ꯃꯣꯏꯒꯤ ꯔꯨꯜꯁ ꯑꯗꯨꯝ ꯂꯩꯕꯅꯤꯗꯅ ꯑꯗꯨꯒꯤ ꯑꯁ ꯎꯝ ꯃꯣꯏꯅ ꯔꯨꯜꯁꯇꯣ ꯀꯩꯅꯣ ꯇꯧꯕ ꯉꯝꯃꯣꯏꯗꯕꯗꯤ ꯑꯇꯣꯞꯄꯗꯁꯨ ꯑꯗꯨꯝ ꯆꯠꯄꯁꯨ ꯌꯥꯏꯌꯦ ꯔꯨꯜ ꯐꯖ ꯐꯖꯕ ꯂꯩꯕꯅꯦ ꯑꯗꯨꯗ ꯑꯗꯨꯨꯝ ꯊꯥꯕ ꯌꯥꯏꯗꯅ ꯑꯗꯨꯗ ꯅꯠꯇꯕꯤꯗ ꯑꯁ ꯑꯥꯏ ꯀꯥꯔꯗ ꯃꯃꯜ ꯂꯧꯋꯦ ꯀꯥꯏꯅ ꯑꯇꯣꯞꯄꯗꯁꯨ ꯂꯧꯕ ꯃꯇꯝꯁꯨ ꯌꯥꯎꯒꯅꯤ ꯂꯧ ꯂꯧꯗꯕ ꯃꯇꯥꯡꯁꯨ ꯌꯥꯎꯒꯅꯤꯡꯗꯅ
ꯂꯧꯗꯧꯕꯅꯤꯗꯦ ꯑꯈꯣꯏꯁꯨ ꯍꯥꯏꯗꯗꯤꯀꯣ ꯑꯗꯨꯒꯨꯝꯕꯗꯣ ꯇꯧꯕ ꯌꯥꯗꯦ ꯁ꯭ꯀꯨꯜꯒꯤ ꯅꯤꯌꯣꯝ ꯂꯩꯕꯗꯣ ꯆꯠꯇ꯭ꯔꯗꯤꯀꯣ ꯌꯥꯗꯕꯅꯤ ꯄ꯭ꯔꯤꯟꯁꯤꯄꯥꯜꯅꯀꯣ ꯑꯩꯈꯣꯏꯗꯤ ꯀꯩꯅꯣ ꯇꯧꯋꯦ ꯑꯩꯈꯣꯏ ꯑꯣꯖꯥꯁꯤꯡꯅꯀꯣ
ꯑꯥ
ꯎꯝ ꯃꯆꯥ ꯃꯆꯥ ꯂꯩꯗꯅ ꯍꯣꯏ ꯑꯗꯣ ꯄꯦꯔꯦꯟꯁꯒꯨꯝꯕ ꯑꯈꯣꯏꯅ ꯉꯥꯡꯅꯤꯡꯔꯥꯗꯤꯀꯣ ꯑꯈꯣꯏ ꯄꯦꯔꯦꯟꯁꯁꯨ ꯄꯥꯛ ꯊꯦꯡꯅꯗꯦ ꯄ꯭ꯔꯤꯟꯁꯤꯄꯥꯜꯗꯀꯣ ꯑꯗꯨꯃꯥꯏꯅ ꯄ꯭ꯔꯤꯟꯁꯤꯄꯥꯜꯒ ꯋꯥꯔꯤ ꯁꯥꯟꯅꯕꯅꯦꯕ ꯑꯗꯣ ꯑꯉꯥꯡꯁꯤꯡ ꯆꯩꯕ ꯈꯣꯠꯄꯁꯨ ꯍꯣꯏ ꯈꯔ ꯆꯩꯅꯤ ꯑꯗꯣ ꯑꯥ ꯈꯤꯇꯪ ꯂꯝꯍꯦꯟ ꯀꯥ ꯂꯝꯍꯦꯟꯕ ꯂꯩꯗꯅ ꯑꯗꯨꯒꯨꯝꯕ ꯇꯧꯔꯥꯗꯤ ꯄ꯭ꯔꯤꯟꯁꯤꯄꯥꯜꯒꯤ ꯃꯅꯥꯛꯇ ꯑꯗꯨꯝ ꯊꯥꯖꯤꯟꯕꯅꯦ ꯍꯥꯏꯗꯤ ꯍꯌꯦꯡꯒꯩ ꯀꯝꯄ꯭ꯂꯦꯟ ꯂꯥꯛꯑꯁꯨꯀꯣ ꯑꯌꯥꯝ ꯆꯠꯄꯁꯦ ꯄ꯭ꯔꯤꯟꯁꯤꯄꯥꯜ ꯂꯣꯏꯅ ꯀꯩꯅꯣ ꯇꯧꯋꯦꯕ ꯉꯥꯡꯅ ꯁꯛꯅꯌꯦꯕ
ꯑꯗꯨꯅ ꯐꯩꯗ
ꯄ꯭ꯔꯤꯟꯁꯤꯄꯥꯜꯅ ꯑꯥ ꯑꯌꯥꯝꯕ ꯄꯨꯑꯦ ꯑꯈꯣꯏꯗꯤ ꯍꯥꯏꯗꯤ ꯑꯉꯥꯡꯁꯤꯡ ꯀ꯭ꯂꯥꯁꯇ ꯈꯔ ꯂꯝ ꯍꯦꯜꯂꯁꯨꯀꯣ ꯈꯣꯏꯅ ꯄꯥꯛ ꯐꯨꯔꯥꯒ ꯆꯩꯗ꯭ꯔꯦ ꯄ꯭ꯔꯤꯟꯁꯤꯄꯥꯜꯒꯤ ꯔꯨꯝꯗ ꯅꯣꯠꯕꯨꯛꯒꯨꯝꯕ ꯀꯥꯎꯈꯤꯕ ꯂꯩꯥꯔꯥꯁꯨ ꯔꯤꯄꯤꯠ ꯑꯗꯨꯃꯥꯏꯅ ꯍꯟꯖꯤꯟ ꯍꯟꯖꯤꯟꯅ ꯇꯧꯔꯛꯈ꯭ꯔꯗꯤꯀꯣ ꯑꯗꯨꯃꯥꯏꯅ ꯄ꯭ꯔꯤꯟꯁꯤꯄꯜ ꯈꯣꯏ ꯑꯗꯨꯝ ꯊꯥꯒ꯭ꯔꯦ ꯃꯔꯝꯗꯣ ꯍꯥꯏꯔꯦꯗꯅ ꯑꯗꯨꯒ ꯑꯗꯨꯝ ꯊꯥꯖꯤꯜꯂꯦ ꯑꯩꯗꯤ ꯑꯥ ꯑꯍꯥꯟꯕ ꯂꯥꯛꯄ ꯃꯇꯝꯗ ꯑꯩꯁꯨ ꯑꯩꯅ ꯗꯤꯜ ꯇꯧꯕꯅꯦꯕ ꯑꯗꯣ ꯑꯩꯅ ꯗꯤꯜ ꯇꯧꯔꯣꯏꯗꯤ ꯋꯥꯗꯣ ꯍꯥꯏꯗꯤ ꯑꯥ ꯃꯄꯥ ꯃꯃꯥ ꯈꯔꯗꯤ ꯌꯥꯝ ꯉꯥꯡꯅꯤꯡꯕꯁꯨ ꯂꯩꯗꯅ ꯑꯗꯨꯒꯤ ꯑꯈꯣꯏ ꯄ꯭ꯔꯤꯟꯁꯤꯄꯥꯜ ꯃꯅꯥꯛꯇ ꯑꯗꯨꯝ ꯀꯩꯅꯣ ꯇꯧꯔꯦꯕ ꯑꯩꯗꯤ ꯑꯩꯒꯤ ꯀ꯭ꯂꯥꯁꯇꯣ ꯑꯩꯅ ꯌꯦꯡꯁꯤꯟꯕ ꯀ꯭ꯂꯥꯁꯇꯣ
ꯎꯝ
ꯏꯔꯨꯗ꯭ꯔꯥꯒ ꯂꯥꯛꯄꯈꯣꯏꯗꯨꯁꯨ ꯀꯣ ꯑꯩꯗꯤ ꯈꯟꯗꯣꯛꯔꯒ ꯄ꯭ꯔꯤꯟꯁꯤꯄꯥꯜ ꯃꯅꯥꯛꯇ ꯊꯥꯖꯤꯟꯕꯅꯦ
ꯐꯩꯅꯦ
ꯑꯩꯗꯤꯀꯣ ꯌꯥꯗꯦꯕ ꯂꯥꯏꯔꯤꯛ ꯄꯪꯕꯗꯨꯗꯤ ꯑꯩ ꯀꯣꯛꯄꯤꯕ ꯉꯝꯃꯦꯕ ꯑꯗꯣ ꯅꯝꯊꯤꯔꯒ ꯃꯣꯠꯄꯗꯤ ꯑꯩ ꯀꯣꯛꯄ ꯉꯝꯗꯦ ꯑꯗꯨꯝ ꯍꯥꯏꯕꯅꯦ ꯑꯩꯅ
ꯗꯤꯖꯤꯄꯔꯤꯟ ꯂꯩ ꯒꯨꯝꯕ ꯑꯗꯨꯒꯨꯝꯕꯗꯤ
ꯍꯣꯢ ꯂꯥꯏꯔꯤꯛ ꯄꯪꯕꯗꯤ ꯍꯣꯢ ꯃꯁꯥꯒꯤ ꯑꯗꯨꯃꯥꯏꯅ ꯍꯩꯗꯕꯁꯨ ꯂꯩꯑꯦ ꯑꯃꯨꯛꯀ ꯍꯣꯠꯅꯔꯒ ꯍꯩ ꯇꯧꯕꯁꯨ ꯑꯗꯨꯝ ꯂꯩꯗꯅ ꯑꯥ ꯑꯩꯗꯨꯀꯣ ꯃꯣꯠꯄꯗꯣ ꯐꯖꯅ ꯌꯦꯡꯕꯅꯦ ꯑꯗꯨꯢ ꯑꯉꯥꯡꯁꯤꯡ ꯀꯣ ꯕ꯭ꯔꯦꯛ ꯃꯇꯨꯡꯗ ꯑꯩꯒꯤ ꯁꯕꯖꯦꯛ ꯂꯩꯔꯦ ꯍꯥꯏꯔꯗꯤ ꯃꯣꯏꯁꯦ ꯕꯣꯜꯒꯨꯝꯕ ꯁꯥꯟꯅꯌꯦꯕ ꯍꯦꯛ-ꯍꯦꯛ ꯑꯗꯣ ꯑꯩꯒꯤ ꯁꯞꯖꯦꯛ ꯂꯩꯔꯦ ꯍꯥꯏꯔ ꯀꯤꯔꯦ ꯃꯣꯏꯁꯤ ꯀꯤꯕꯅꯦ ꯑꯁ ꯃꯊꯪꯗ ꯃꯤꯁꯀꯤ ꯁꯕꯖꯦꯛ ꯂꯩꯌꯦ ꯀꯥꯏꯅꯒꯣ ꯑꯗꯣ ꯅꯣꯡꯃꯥ ꯑꯩꯒꯤ ꯊꯛꯇꯕ ꯃꯇꯝꯗꯗꯤ ꯑꯩ ꯎꯔꯦꯗꯅ ꯃꯤꯁ ꯉꯁꯤꯗꯤ ꯅꯪꯒꯤ ꯁꯕꯖꯦꯛ ꯂꯩꯇ꯭ꯔꯦꯀꯣ ꯑꯗꯨꯝ ꯑꯗꯨꯝ ꯁꯥꯟꯅꯔꯅꯤ ꯍꯥꯏꯅꯀꯣ ꯃꯣꯏꯗꯣ ꯍꯥꯏꯗꯤ ꯑꯇꯣꯞꯄ ꯀꯩꯅꯣ ꯍꯣꯏ ꯑꯇꯣꯞꯄ ꯁꯕꯖꯦꯛ ꯂꯩꯕꯗꯨꯗꯤ ꯃꯣꯏ ꯑꯣꯖꯥꯅ ꯑꯗꯨꯝ ꯌꯥꯔꯗꯤ ꯌꯥꯏꯗꯅ ꯑꯗꯣ ꯑꯩꯒꯤꯗꯗꯤ ꯑꯩꯗꯤ ꯅꯝꯊꯤꯔꯗꯤ ꯑꯩ ꯂꯧꯕ ꯉꯝꯗꯦ ꯑꯩꯗꯣ ꯉꯥꯎꯋꯦ ꯑꯗꯨꯝ ꯍꯥꯏꯕꯅꯦ ꯑꯩꯗꯤ
ꯑꯁ ꯑꯁꯨꯅꯦ ꯅꯍꯥꯟ ꯎꯝ ꯄꯦꯟꯁꯤꯜ ꯄꯥꯏꯕ ꯍꯩꯇꯕ ꯑꯉꯥꯡ ꯊꯦꯡꯅꯕ ꯑꯗꯨꯗꯗꯤ ꯃꯈꯨꯠꯇꯣ ꯄꯥꯏꯔꯒ ꯏꯍꯟꯒꯦ ꯇꯧꯔꯀꯥꯟꯗ ꯑꯁ ꯃꯅꯥꯀꯣꯡꯒꯤ ꯀꯩꯅꯣꯗꯣ ꯑꯗꯣ ꯃꯈꯨꯠꯇ ꯅꯞꯁꯤꯜꯂꯒ ꯂꯩꯕ ꯋꯥꯅꯦ ꯑꯁ
ꯕꯦꯔꯥ ꯌꯥꯝ ꯀꯥꯕꯅꯦ ꯃꯣꯏꯗꯤ ꯑꯉꯥꯡ ꯑꯣꯏꯕꯅꯤꯅ ꯕ꯭ꯔꯥꯁ ꯇꯧꯔꯒ ꯂꯥꯛꯄ ꯃꯇꯝꯁꯨ ꯌꯥꯎꯋꯦ ꯇꯧꯗꯕ ꯃꯇꯝꯁꯨ ꯌꯥꯎꯋꯦꯕ꯫